ꯈꯨ ꯇꯕꯜ
ꯍꯣꯏ ꯇꯥꯏꯌꯦ ꯑ ꯇꯕꯣ
ꯇꯥꯏꯌꯦ ꯅꯪ ꯑꯩ ꯀꯩꯗꯧꯔꯤꯅꯣ ꯅꯪ
ꯍꯥꯏꯗꯤ ꯎꯝ ꯍꯄꯒ ꯂꯩꯌꯦ ꯍꯤꯄꯔꯥꯒꯥ ꯍꯥꯏꯗꯤ ꯅꯪꯒꯤ ꯏꯃꯝꯕꯨ ꯋꯥꯔꯤ ꯁꯥꯏ
ꯑꯇꯣꯞꯄꯗꯤ ꯇꯧꯗ꯭ꯔꯣ
ꯑꯇꯣꯞ ꯄꯗꯤ ꯇꯣꯗ ꯍꯧꯖꯤꯛꯇꯤ ꯅꯨꯡꯗꯥꯟꯅꯤꯀꯣ ꯑꯗꯨ ꯑꯇꯣꯞꯄ ꯊꯕꯛꯁꯨ ꯂꯩꯇꯦ ꯑꯗꯨꯅꯝꯕ ꯋꯥꯏꯁꯥꯏ
ꯆꯥꯛꯇꯤ ꯆꯥꯔꯕ꯭ꯔꯣ ꯅꯠꯇ꯭ꯔꯣ
ꯍꯣꯏ ꯆꯪꯗꯦ ꯆꯥꯔꯦ ꯆꯪꯗꯦ ꯆꯥꯛꯗꯦꯁꯤꯗꯤ ꯍꯟꯖꯥꯡꯁꯨ ꯍꯥꯎꯋꯦ ꯏꯔꯨꯝꯕ ꯑꯗꯨꯒ ꯁ ꯆꯥꯏ ꯑꯩꯒꯤ ꯃꯃꯥꯅꯇꯣꯝꯕꯤꯌꯦ ꯌꯥꯝꯅ ꯍꯥꯎꯋꯦ
ꯑꯗꯨꯗꯤ ꯆꯥꯛ ꯃꯌꯥꯝ ꯆꯥꯔꯕꯣ
ꯍꯣꯏ ꯆꯥꯛꯁꯨ ꯌꯥꯝꯅ ꯆꯥꯔꯦ ꯃꯅꯤ ꯌꯥꯝ ꯆꯥꯔꯔꯕꯣ ꯆ ꯀ ꯍꯤꯡꯒꯟ ꯊꯕꯤꯔꯅꯈꯣꯏꯒꯤ ꯃꯥꯅ
ꯑꯩꯈꯣꯏꯒꯤꯗꯤꯒꯤ ꯌꯦꯟ ꯊꯣꯡꯉꯦ
ꯑꯣꯌꯦꯟ꯭ꯔꯥ
ꯎꯝ
ꯌꯦꯡꯒꯤ ꯕꯣꯗꯤꯗ ꯅꯪ ꯀꯔꯤ ꯀꯔꯤ ꯆꯥꯕ꯭ꯔꯥ
ꯌꯦꯟꯒꯤ ꯕꯣꯗꯤꯗ ꯃꯥꯒꯤ ꯊꯥꯏ ꯊꯥꯏꯁꯨ ꯊꯥꯏꯁꯨ ꯄꯥꯝꯃꯦ ꯑꯗꯒꯤꯗꯤ ꯏꯟꯗꯁꯇꯥꯏꯟꯁꯤꯡꯁꯤꯁꯨ ꯄꯥꯝꯃꯦ
ꯑ
ꯑꯗꯨꯁꯤꯡꯗꯨꯣ ꯄꯥꯝꯃꯦ ꯑꯗꯨꯒ ꯃꯥꯒꯤ ꯕ꯭ꯔꯦꯁꯀꯨꯝꯕꯒꯤ ꯆꯀꯥꯗꯣ
ꯑꯣ ꯑꯣ
ꯆꯦꯁ ꯆꯦꯁꯇꯣ ꯑꯗꯨꯒꯤ ꯃꯁꯜꯗꯣ ꯑꯗꯨꯗ ꯑꯗꯨꯁꯨ ꯄꯥꯝꯃꯦ
ꯍꯣꯏ ꯑꯁꯨ ꯄꯝꯃꯦ
ꯑꯩꯗꯤ ꯑꯩꯅꯣ ꯃꯁꯜ ꯈꯛꯇ ꯄꯥꯝꯃꯦ ꯑꯇꯣꯞꯄ ꯕꯣꯟꯒꯨꯝꯕꯗꯤ ꯑꯩꯗꯤ ꯄꯥꯝꯗꯦ
ꯀꯔ ꯒꯤꯦ ꯣꯟꯁꯨ ꯍꯥꯎꯋꯦ
ꯕꯣꯟꯁꯨ ꯍꯥꯎꯋꯦ ꯑꯗꯨ ꯃꯔꯛ ꯃꯔꯛꯇꯗꯤ ꯄꯥꯝꯗꯕꯁꯨ ꯌꯥꯎꯋꯦ ꯑꯗꯨꯅ ꯍꯥꯔꯠ ꯑꯣꯏꯕ ꯕ ꯕꯣꯟꯗꯨꯗꯤ ꯑꯩꯁꯨ ꯄꯥꯝꯗꯦ ꯑꯗꯨꯒ ꯑꯃ ꯁꯣꯐ ꯑꯣꯏꯕ ꯀꯗ꯭ꯔꯛ ꯀꯗ꯭ꯔꯛ ꯂꯧꯕꯗꯣ ꯑꯗꯨꯗꯣ ꯄꯥꯝꯃꯦ
ꯍꯣꯏ ꯍꯣꯏ ꯑꯅꯦ
ꯑꯗꯨꯒꯪ ꯅꯪꯗꯤ
ꯑꯩꯗꯤ ꯈꯦꯗ
ꯂꯣꯏ ꯄꯝꯕ
ꯂ ꯄꯥꯃꯦ
ꯐꯩꯌꯦ ꯅꯪꯅ ꯂꯣꯏꯅ ꯂꯣꯏ ꯄꯥꯝꯃꯤꯗꯣ ꯅꯪꯗꯤ ꯐꯤꯁ ꯄꯥꯝꯕ꯭ꯔꯥ ꯐꯤꯁ
ꯏꯁꯦ ꯎꯝ ꯐꯤꯁꯇꯤ ꯆꯥꯕ ꯌꯥꯏꯑ ꯑꯗꯨꯁꯨ ꯌꯥꯝꯗꯤ ꯄꯥꯝꯗꯦ ꯑꯗꯦ
ꯑꯩꯁꯨ ꯐꯤꯁ ꯐꯤꯁꯇꯤ ꯌꯥꯝ ꯄꯥꯝꯗꯦ ꯑꯗꯣ ꯆꯥꯗꯤ ꯆꯥꯏ ꯑꯗꯣ ꯌꯥꯝ ꯄꯥꯝꯕꯗꯤ ꯑꯣꯏꯗꯦ ꯑꯃ ꯃꯥꯒꯤ ꯈꯔ ꯕꯣꯣꯟ ꯃꯆꯥ ꯃꯆꯥ ꯃꯆꯥ ꯃꯆꯥ ꯌꯥꯎꯕꯗꯣ
ꯑ
ꯑꯗꯨꯗꯤ ꯑꯗꯨꯒꯨꯝꯕꯗꯣ ꯃꯌꯥꯝ ꯌꯥꯎꯕ ꯌꯥꯎꯗꯕ ꯌꯥꯎꯗꯕ ꯐꯤꯁ ꯂꯩꯗꯅ
ꯑꯣ ꯑꯣ
ꯑꯗꯨꯒꯨꯝꯕꯗꯣ ꯄꯥꯝꯃꯦ ꯑꯗꯨꯒ ꯃꯆꯥ ꯃꯆꯥ ꯏꯁꯃꯣꯜ ꯏꯁꯃꯣꯜ ꯃꯥꯒꯤ ꯏꯁꯃꯣꯜ ꯁꯨꯃꯣꯟ ꯃꯆꯥ ꯃꯆꯥ ꯌꯥꯎꯕꯗꯣ ꯑꯗꯨꯗꯤ ꯄꯥꯝꯗꯦꯕ ꯑꯗꯨ ꯌꯥꯝ ꯌꯥꯎꯕ ꯌꯥꯎꯕ ꯐꯤꯁꯇꯤ ꯑꯩ ꯄꯥꯝꯗꯦꯕ ꯑꯗꯨꯒ ꯌꯥꯎꯗꯕ ꯐꯤꯁ ꯗꯤꯄꯥꯔꯠꯃꯦꯦꯟ
ꯑꯣ ꯑꯗꯨꯅ ꯑꯣꯁꯥꯒꯨꯝꯕꯥꯩ ꯃꯅꯨꯡ ꯆꯥꯛꯒꯨꯝꯕ ꯄꯥꯝꯕ꯭ꯔꯥꯅ
ꯄꯥꯝꯃꯦ ꯄꯣꯛꯁꯥ ꯑꯣ ꯑꯣꯛꯁꯥꯗꯤ ꯑꯣꯛꯁꯥꯗꯤ ꯌꯥꯝꯅ ꯄꯥꯝꯃꯦ ꯑꯗꯣ ꯑꯃꯨꯛꯀ ꯑꯃꯨꯛ ꯆꯥꯅꯤꯡꯉꯦ ꯍꯌꯦꯡ ꯆꯥꯒꯅꯤ
ꯑꯗꯣ ꯎ ꯁꯟꯗꯦꯗ ꯆꯠꯁꯦ ꯍꯣꯇꯦꯜꯗ ꯍꯥꯏꯗꯤ ꯑꯣ ꯍ ꯑꯣꯁꯥ ꯄꯥꯥꯟꯅꯤ
ꯁꯟꯗꯦꯗ ꯑꯩ ꯆꯥꯗꯣꯏꯅꯦ ꯍꯌꯦꯡ ꯍꯌꯦꯡ ꯆꯥꯗꯣꯏꯅꯦ ꯁ ꯍꯁꯗ ꯍꯁꯥꯗꯣ ꯈꯪꯕ꯭ꯔꯥ ꯆꯤꯡꯃꯩ ꯍꯣꯛꯁꯥꯗꯣ ꯈꯪꯕ꯭ꯔꯥ ꯑꯣꯛꯁꯥꯅ ꯀꯦꯐꯦ ꯑꯃ ꯂꯩꯕꯗꯣ ꯈꯪꯕ꯭ꯔꯥ
ꯑꯣ ꯍꯉꯦ
ꯑꯗꯨ ꯑꯗꯨꯗ ꯆꯥꯗꯣꯏꯅꯦ
ꯑꯣ
ꯑꯁꯨ ꯆꯥꯁ ꯂꯑꯣꯑꯣ
ꯑꯣꯏꯣꯏ
ꯅꯪꯒꯤ ꯅꯪꯒꯤ ꯐ꯭ꯔꯦꯟꯁꯤꯡꯒ ꯂꯥꯛꯑꯣꯀꯣ
ꯍꯣꯏ ꯑꯒꯦ ꯏꯃꯥꯕꯤ ꯍꯣꯏ ꯏꯃꯥ ꯑꯒꯦ ꯏꯃꯥꯅꯕꯤꯁꯨ ꯑꯅꯤ ꯑꯍꯨꯝꯒꯨꯝꯕ ꯂꯩꯌꯦ ꯑꯗꯨ ꯄꯨꯔꯒꯠꯂꯒꯅꯤ ꯍꯣꯏ
ꯍꯣꯛꯁꯥꯗꯤ ꯌꯥꯝ ꯍꯥꯎꯕꯅꯤꯀꯣꯁ ꯍꯁ ꯀꯦꯐꯦꯗꯗꯤ ꯌꯥꯝ ꯍꯥꯎꯕꯅꯤ ꯅꯪ ꯈꯪꯕ ꯅꯠꯇꯦ
ꯍꯣꯏ ꯑꯗꯨ ꯎꯝꯝ
ꯑꯗꯨ ꯑꯗꯨꯗꯤꯤ ꯀꯩ
ꯑꯅꯤ ꯑꯗꯨꯗꯤ ꯅꯪ ꯀꯦꯃꯤꯁꯇ꯭ꯔꯤ ꯄꯥꯝꯕ꯭ꯔꯣ ꯀꯦꯃꯤꯁꯇ꯭ꯔꯤ ꯆꯁꯦ
ꯀꯥꯏꯕ
ꯅꯥꯟ ꯑ ꯂꯔꯤ ꯇꯝꯕ꯭ꯔꯣ ꯂꯔꯤꯔꯤ
ꯂꯩꯥꯏꯔꯤ ꯇꯝꯃꯦ
ꯑꯣ ꯑꯗꯨ ꯀꯔꯤ ꯁꯕꯖꯦꯛ ꯀꯔꯤꯅ ꯑꯣꯅꯔꯁ ꯇꯧꯕꯅ
ꯑꯩꯔꯣ
ꯑꯣ
ꯑꯩꯗꯤ ꯃꯅꯤꯄꯨꯔꯤꯅ ꯇꯧꯋꯦ
ꯑ
ꯃꯩꯇꯩꯂꯣꯟꯅ ꯇꯧꯋꯦ ꯃꯩꯇꯩꯂꯣꯟꯅ
ꯑꯣ ꯑꯩꯗꯤ ꯀꯦꯃꯤꯁꯇ꯭ꯔꯤ ꯆꯒ ꯃꯥꯅꯦ ꯇꯅ ꯃꯤꯅ ꯑꯣꯅꯁ ꯇꯧꯕ
ꯅꯪ ꯅꯪ ꯑꯩꯁꯦ ꯃꯥꯜꯂꯦꯕ ꯀꯦꯃꯤꯁꯇ꯭ꯔꯤꯅ ꯑꯣꯅꯔꯁ ꯇꯧꯕ
ꯍ
ꯅꯪ ꯀꯩ ꯍꯥꯏꯕꯅꯣ
ꯑꯣꯐ
ꯀꯩ ꯍꯥꯏꯕꯅꯣ
ꯀꯔꯤ ꯀꯦꯃꯤꯁꯇꯔꯤꯅ ꯅꯥꯟ ꯇꯝꯕ ꯃꯥꯂꯦ ꯇ ꯃꯣꯏꯔꯤꯕ ꯃꯜꯦ ꯆ ꯍ ꯍ ꯎ ꯌꯥꯝ ꯄꯥꯝꯗꯦꯕ
ꯑꯥ
ꯑꯗꯨꯗꯤ
ꯑꯩꯗꯤ ꯀꯦꯃꯦꯁꯇ꯭ꯔꯤꯗꯤ ꯄꯥꯝꯗꯦ ꯅꯪꯗꯤ ꯄꯥꯝꯕ꯭ꯔꯣ
ꯑꯥꯏꯁꯨꯣ ꯀꯦꯃꯤꯁꯇ꯭ꯔꯤꯗꯤ ꯄꯥꯝꯗꯦ ꯐꯁ ꯐꯤꯖꯤꯛꯁꯅ ꯐꯥꯏ
ꯑꯩ ꯑꯩ ꯑꯩꯗꯤ ꯄꯥꯝꯗꯦ ꯀꯦꯃꯦꯁꯇ꯭ꯔꯤꯁꯨ ꯄꯥꯝꯗꯦ ꯐꯤꯖꯤꯛꯁꯁꯨ ꯄꯥꯝꯗꯦ ꯑꯩꯗꯤ ꯑꯣꯡꯂꯤ ꯃꯅꯤꯄꯨꯒꯤ ꯂꯤꯇꯔꯦꯆꯔꯒꯨꯝꯕ ꯝꯕꯗꯤ ꯄꯥꯝꯃꯦ
ꯑꯣ
ꯂꯤꯇꯔꯦꯆꯔ ꯁꯕꯖꯦꯛ ꯂꯩꯗꯅꯩ ꯃꯅꯤꯄꯨꯔꯤꯒꯤꯁꯨ ꯂꯩ ꯃꯩꯇꯩꯂꯣꯟꯒꯤꯁꯨ ꯂꯩꯌꯦꯕꯀꯣ ꯑꯗꯨꯗꯣ ꯄꯥꯝꯃꯦ ꯑꯩ ꯗꯤ ꯂꯤꯇꯔꯦꯆꯔꯒꯨꯝꯕꯗꯣ ꯍꯦꯟꯅ ꯄꯥꯝꯃꯦ
ꯍꯣꯏ ꯍꯣꯏ ꯑꯗꯨꯅ ꯉꯁꯤ ꯉꯁꯤ ꯀꯔꯤ ꯀꯔꯤ ꯇꯧꯔꯒꯦ
ꯑꯩ ꯉꯁꯤꯗꯤ ꯑꯌꯨꯛꯇ ꯍꯧꯠ ꯍꯧꯒꯠꯂꯒ ꯏꯔꯨꯖꯔꯒ ꯀ꯭ꯂꯥꯁ ꯌꯥꯎꯔꯦ ꯀ꯭ꯂꯥꯁ ꯌꯥꯎꯕ ꯂꯣꯏꯔꯒ ꯑꯃꯨꯛ ꯃꯥꯏ ꯃꯤꯠ ꯀꯩꯀꯥ ꯇꯥꯊꯣꯛꯑꯒ ꯑꯃꯨꯛ ꯊꯕꯛ ꯆꯠꯂꯦ ꯗ꯭ꯌꯨꯇꯤ ꯆꯠꯂꯦ ꯑꯗꯨꯒ ꯗ꯭ꯌꯨꯇꯤꯗꯒꯤ ꯍꯜꯂꯛꯑꯒ ꯑꯃꯨꯛ ꯋꯥꯆꯞ ꯇꯧꯔꯒ ꯂꯥꯏꯔꯤꯛ ꯑꯃꯨꯛ ꯇꯧꯔꯦ ꯑꯗꯨꯕꯨ ꯉꯁꯥꯏ ꯗ꯭ꯌꯨꯇꯤꯗꯒꯤ ꯍꯜꯂꯛꯑꯒ ꯑꯩꯗꯣ ꯏꯃꯥꯟꯅꯕꯤ ꯑꯃꯒꯤ ꯃꯥꯒꯤ ꯀ꯭ꯔꯤꯝ ꯀꯩꯀꯥ ꯂꯩꯇ꯭ꯔꯦꯕ ꯑꯗꯨꯗꯨꯒꯤ ꯂꯣꯏꯈꯤꯕꯒꯤ ꯕꯥꯏ ꯇꯧ ꯂꯩꯕ ꯑꯃꯨꯛ ꯆꯠꯂꯦ ꯂꯝꯂꯣꯡꯗ ꯑꯃꯨꯛ ꯂꯩꯕ ꯆꯠꯂꯦ ꯑꯗꯨꯗꯨꯒ ꯑꯃꯨꯛ ꯍꯜꯂꯛꯑꯦ ꯑꯗꯨꯝ ꯋꯥꯛꯀꯤꯡ ꯑꯣꯏꯅ ꯍꯣꯡꯅ ꯍꯜꯂꯛꯑꯦ ꯑꯍꯥꯟꯕꯗꯗꯤ ꯑꯣꯇꯣꯗ ꯆꯠꯂꯦ ꯐꯥꯔꯁꯇ ꯑꯣꯇꯣꯗ ꯆꯠꯂꯦꯗꯅ ꯑꯗꯨꯗꯨꯒ ꯋꯥꯠ ꯋꯥꯏꯠ ꯇꯧꯔꯒ ꯑꯃꯨꯛ ꯈꯣꯡꯅ ꯋꯛ ꯇꯧꯔꯒ ꯑꯃꯨꯛ ꯂꯥꯛꯑꯦ ꯍꯣꯁꯇꯦꯜꯐꯥꯎ ꯑꯗꯨꯗꯨꯒ ꯑꯃꯨꯛ ꯍꯣꯁꯇꯦꯜ ꯌꯧꯔꯒ ꯏꯔꯨꯖꯔꯦ ꯑꯗꯨꯒ ꯂꯥꯏꯔꯤꯛ ꯧ ꯆꯥꯛ ꯆꯥꯔꯦ ꯑꯗꯨꯒ ꯂꯥꯏꯔꯤꯛ ꯇꯧꯔꯦ ꯑꯗꯨꯒ ꯂꯣꯏꯔꯦ ꯍꯧꯖꯤꯛ ꯑꯗꯨꯒ ꯀꯥꯈꯠꯂꯛꯑꯦ ꯍꯧꯖꯤꯛꯇ ꯀꯥꯈꯠꯂꯛꯇꯉꯥꯏ ꯅꯪꯗꯤ ꯎ ꯍꯜꯂꯣ ꯍꯜꯂꯣ
ꯑꯍꯂꯣ
ꯅꯪꯗꯤ ꯅꯪꯗꯤ ꯉꯁꯤ ꯀꯔꯤ ꯀꯔꯤ ꯇꯧꯔꯒꯦ
ꯉꯁꯤꯗꯤ ꯑꯩꯗꯤ ꯍꯒꯠꯂꯦ ꯑꯗꯨꯒ ꯎꯝ ꯀ꯭ꯂꯥꯁ ꯆꯠꯂꯦ ꯍꯂꯛ ꯍꯂꯛ ꯍꯂꯛ ꯎꯝ ꯍꯒꯠꯂꯦ ꯑꯗꯨꯒ ꯋꯥꯁ ꯑꯞ ꯇꯧꯈ꯭ꯔꯦ ꯀ꯭ꯂꯥꯁ ꯇ ꯆꯜꯂꯦ ꯑꯃꯨꯀ ꯑꯃꯨ ꯑꯃꯨꯀ ꯀ꯭ꯂꯥꯁ ꯆꯔ ꯆꯂꯒ ꯀ꯭ꯂꯥꯁ ꯆꯂꯣꯒ ꯆ ꯆ ꯆ ꯆꯜꯂꯦ ꯑꯗꯨꯒ ꯍꯜꯂꯛꯑꯦ ꯆꯠꯂꯒ ꯆꯠꯂꯒ ꯑꯗꯨ ꯆꯥꯛ ꯆꯥꯛ ꯆꯥꯌꯦ ꯑꯗꯨꯒ ꯑꯃꯨꯛ ꯇꯨꯇꯤ ꯂꯩꯌꯦ ꯅꯨꯡꯇꯤꯗ ꯆꯜꯂꯦ ꯑꯗꯨꯒ ꯍꯜꯂꯛꯑꯦ ꯑꯗꯨꯕ ꯍꯧꯖꯤꯛꯇꯤ ꯆꯞ ꯆꯔꯒ ꯅꯪꯕꯨ ꯋꯔꯤ ꯁꯥꯏꯌꯦ ꯑꯣ
ꯑꯗꯨꯒ ꯍꯧꯖꯤꯛ ꯄꯨꯡ ꯄꯨꯡꯁꯨ ꯌꯥꯝ ꯊꯦꯡꯖꯜꯂꯛꯑꯦꯀꯣ ꯑꯗꯨꯒ ꯅꯪꯗꯤ ꯇꯨꯝꯅꯤꯡꯕ ꯇꯨꯝꯅꯤꯡꯕꯁꯨ ꯃꯥꯜꯂꯦ ꯉꯁꯥꯏꯗꯒꯤ ꯋꯥ ꯉꯥꯡꯕꯗꯣ ꯇꯨꯅꯤꯡ ꯇꯨꯝꯅꯤꯡꯕꯒꯤ ꯇꯥꯏꯞ ꯇꯨꯝꯅꯤꯡꯕꯒꯤ ꯇꯥꯏꯞꯇ ꯋꯥ ꯉꯥꯡꯉꯦꯕ
ꯍꯣꯏ ꯑꯩꯗꯤ ꯇꯨꯝꯅꯤꯡ ꯉꯦꯕ ꯑꯁꯦꯡꯕ ꯅꯦ
ꯑꯗꯨꯗꯨꯒꯤ ꯇꯨꯝꯅꯤꯡꯕꯒꯤ ꯇꯥꯏꯞꯇ ꯋꯥ ꯉꯥꯡꯉꯕꯅꯤꯅ ꯑꯩꯁꯨ ꯅꯨꯡꯉꯥꯏ ꯅꯨꯡꯉꯥꯏꯇ꯭ꯔꯦ ꯅꯪꯗꯣ ꯇꯨꯝꯅꯤꯡꯕ ꯃꯥꯜꯂꯦꯕ ꯑꯩꯅ
ꯑꯣ ꯍ ꯃꯥ ꯑꯗꯨ ꯍꯧꯖꯤꯛꯁꯤꯒꯤ ꯍꯧꯖꯤꯛ
ꯍꯥꯥ
ꯍꯧꯖꯤꯛꯇꯤ ꯇꯨꯝ ꯑꯩ ꯇꯨꯝꯕ ꯃꯥꯝꯕ꯭ꯔꯣ
ꯍꯧꯖꯤꯛꯇꯤꯗꯤ ꯈꯔ ꯃꯥꯜꯂꯦ ꯈꯔꯗꯤ ꯃꯥꯟꯗꯦ
ꯑꯣ ꯅꯟꯗꯤ ꯇꯨꯝꯅꯤꯡ ꯅꯪꯗꯤ ꯇꯨꯝꯅꯤꯡꯗꯦ
ꯑꯩꯁꯨ ꯇꯨꯝꯗꯤ ꯇꯨꯝꯅꯤꯡꯉꯦ ꯑꯗꯨꯕꯨ ꯅꯪ ꯑꯗꯨꯒ ꯋꯥꯔꯤ ꯁꯥꯟꯅꯕꯅꯤꯅ ꯇꯨꯝꯕ ꯌꯥꯗ꯭ꯔꯦ
ꯑꯣ ꯑꯗꯨ ꯁꯤ ꯂꯣꯏꯔꯗꯤ ꯇꯨꯝꯔꯣ ꯇꯨꯝꯃꯨꯔꯣ ꯀꯣ
ꯍꯣꯏ ꯋꯥꯔꯤꯁꯤꯅꯕ ꯂꯣꯏꯔꯗꯤ ꯇꯨꯝꯃ ꯇꯨꯝꯃꯗꯕꯅꯦ
ꯍꯣꯏ
ꯍꯌꯦꯡꯗꯤ ꯉꯟꯅ ꯉꯟꯅ ꯍꯧꯒꯠ ꯍꯧꯒꯠꯇꯣꯏꯅꯤꯗꯅ ꯄ꯭ꯔꯦꯌꯔ ꯑ ꯄ꯭ꯔꯦꯌꯔꯒꯨꯝꯕ ꯂꯩꯗꯅ ꯑꯗꯨꯗꯨꯒꯤ ꯄ꯭ꯔꯦꯌꯔ ꯂꯩꯕꯒꯤ ꯉꯟꯅ ꯍꯧꯒꯠꯇꯣꯏꯅꯤ ꯅꯪ ꯉꯟꯅ ꯇꯨꯝꯗ꯭ꯔꯗꯤ ꯃꯤꯠꯇꯣ ꯌꯥꯗꯦ
ꯍꯣꯏ ꯍꯣꯏ ꯉꯃꯤ ꯃꯥꯅꯦ
ꯎ ꯅꯪ ꯅꯪ ꯅꯪꯗꯤ ꯍꯌꯦꯡ ꯀꯗꯥꯏ ꯀꯗꯥꯏꯗ ꯆꯠꯇꯣꯏꯅꯣ
ꯍꯌꯦꯡꯒꯤ ꯆꯔꯁ ꯆꯠꯂꯒꯦ ꯍꯌꯦꯡꯗꯤ ꯁꯟꯗꯦ ꯅꯠꯇ꯭ꯔꯥ
ꯎ ꯃꯥꯅꯦ
ꯆꯔꯁ ꯆꯜꯂꯦꯒꯦ ꯑꯗꯨ ꯀ꯭ꯂꯥꯁ ꯆꯂꯒ ꯑꯂ ꯑꯗꯤ ꯎꯝ ꯈꯪꯗꯦꯗꯥ ꯎ
ꯕꯖꯥꯔꯒꯨꯝꯕꯗꯤ ꯆꯠꯂꯣꯏꯗ꯭ꯔꯣ ꯁꯟꯗꯦ ꯃꯥꯔꯀꯦꯠꯀꯨꯝꯕ
ꯍꯣꯏ ꯕꯖꯔꯒꯨꯝꯕꯁꯨ ꯆꯠꯅꯤꯡꯉ ꯑꯗꯨ ꯁꯪꯒꯦꯠ ꯑ ꯁꯟꯗꯦ ꯁꯟꯗꯦ ꯕꯖꯠꯀꯨꯝꯕꯁꯨ ꯆꯪꯅꯤꯡꯉꯦ ꯑꯗꯨꯁꯨ ꯍꯥꯏꯗꯤ ꯄꯩꯁꯥ ꯂꯩꯇꯦ ꯄꯩꯁꯥꯗꯨ ꯄꯩꯁꯥꯗꯤ ꯌꯥꯝꯅ ꯄꯥꯏꯗꯦ ꯑꯗꯨ ꯎ
ꯄꯩꯁꯥ ꯂꯩꯇꯦꯕ ꯅꯪꯗꯣ ꯄꯩꯁꯥ ꯂꯩꯇꯦꯕ
ꯍꯣꯏ ꯄꯩꯁꯥ ꯂꯩꯇ
ꯃꯆꯤꯟ ꯊꯤꯒꯅꯨ
ꯑꯩꯗꯤ ꯑꯆꯕꯅꯦ ꯑꯩ ꯄꯩꯁꯥ ꯂꯩꯇꯦ ꯑꯩꯗꯤ
ꯅꯪ ꯃꯆꯤꯟ ꯊꯤꯕ ꯃꯥꯜꯂꯤꯀꯣ ꯑꯩꯗꯤ ꯑꯩꯅ ꯁꯨꯝ ꯑꯩꯅ ꯑꯩꯅ ꯇꯥꯕꯗꯀꯣ ꯅꯪꯗꯣ ꯃꯆꯤꯟꯤ ꯁꯤꯕ ꯃꯥꯂꯤꯀꯣ
ꯃꯆꯤꯟꯈꯤꯗꯦ ꯑꯩꯗꯤ ꯑꯁꯦꯕꯅ ꯍꯥꯏꯥꯏ ꯑꯩꯒꯤ ꯊꯝꯃꯣꯏ ꯅꯁꯨ ꯑꯁꯦ ꯅꯥꯏꯇꯦ ꯊꯃꯣ ꯅꯁꯨꯣ ꯑꯁ ꯕꯅ ꯈꯥꯏ ꯄꯅꯤ ꯑꯁꯦ ꯅꯍꯣ
ꯑꯁꯦꯡꯕꯁ ꯑꯁꯦꯡꯕ ꯍꯥꯏꯕ ꯑꯣꯏꯔꯝꯗ꯭ꯔꯗꯤ ꯀꯃꯥꯏꯅ ꯇꯧꯅꯤ
ꯑꯁ ꯀꯃꯥꯏꯅ ꯇꯧꯔꯤꯒꯦ ꯈꯪꯗꯦꯗ ꯑꯩꯒꯤ ꯀꯃꯥꯏꯅ ꯊꯣꯛꯒꯦ ꯑꯩ ꯈꯟꯗꯦꯗ
ꯃꯨꯍꯦ
ꯑꯗꯦꯗ
ꯈꯪꯉꯨ ꯀꯩꯅꯣ ꯅꯪꯅ ꯈꯪꯗ꯭ꯔꯗꯤ ꯑꯩꯅ ꯈꯪꯗꯣꯏꯔꯣ
ꯃꯥꯅꯦ
ꯅꯪꯅ ꯅꯪꯅ ꯈꯪꯗ꯭ꯔꯗꯤ ꯑꯩꯅ ꯀꯃꯥꯏꯅ ꯈꯪꯒꯅꯤ ꯅꯪꯅ ꯈꯪꯉꯀꯥꯟꯗ ꯑꯩꯁꯨ ꯑꯩꯁꯨ ꯅꯪꯅ ꯍꯥꯏꯕꯤꯔꯒ ꯈꯪꯒꯗꯕ ꯅꯠꯇ꯭ꯔꯣ
ꯍꯣꯏ ꯍꯣꯏ ꯃꯥꯉꯗ
ꯑꯗꯨꯒ ꯅꯪꯅ ꯅꯪꯅ ꯈꯪꯗꯦ ꯍꯥꯏꯔꯗꯤ ꯑꯩꯗꯤ ꯀꯃꯥꯏꯅ ꯈꯪꯗꯣꯏꯕ ꯈꯪꯕ ꯌꯥꯔꯔꯣꯏ
ꯍꯣꯏ ꯃꯥꯅꯦ
ꯅꯪꯒꯤ ꯋꯥꯈꯜꯗ ꯅꯪꯒꯤ ꯋꯥꯈꯜꯗ ꯊꯃꯣꯏꯗ ꯂꯩꯕ ꯋꯥꯗꯣ ꯅꯪꯅ ꯈꯪꯗꯦꯅ ꯍꯥꯏꯔꯗꯤ ꯑꯩꯅ ꯎꯔꯣꯏ ꯑꯩꯅꯁꯨ ꯀꯩꯝꯇ ꯈꯪꯉꯣꯏ ꯑꯗꯨꯗꯤ ꯀꯃꯥꯏꯅ ꯇꯧꯗꯣꯏꯕ
ꯀꯃꯥꯏꯅ ꯋꯥꯔꯤ ꯁꯥꯗꯣꯏꯕ